ꯍꯜꯂꯣ
ꯑ ꯇꯥꯏꯌꯦ ꯇꯥꯏꯌꯦ
ꯑ ꯇꯥ ꯇꯨꯝꯃꯕꯣ ꯀꯩꯗꯧꯔꯤꯒꯦ
ꯐꯝꯃꯤꯌꯦ
ꯀꯔꯤ ꯇꯧꯔꯒ ꯐꯝꯔꯒ ꯂꯩꯕ꯭ꯔꯥ
ꯃꯤꯡꯁꯦꯜ ꯌꯦꯡꯔꯒ
ꯌꯥꯝ ꯅꯨꯡꯉꯥꯏꯔꯤꯅꯦ ꯅꯪꯁꯦ
ꯊꯤꯕꯗꯣ ꯌꯦꯡꯔꯒ ꯐꯝꯂꯝꯕꯅꯦ
ꯀꯅꯥꯅ ꯊꯤꯌꯦ ꯍꯥꯏꯕ꯭ꯔꯣ
ꯅꯪꯅꯅ ꯅꯪ ꯅꯍꯥꯟ ꯍꯥꯏꯕꯗꯣ ꯀꯥꯎꯔꯕꯣ
ꯑꯩ ꯍꯥꯏꯗꯤꯑꯦ ꯑꯩꯩꯅ ꯅꯁꯛꯁꯨ ꯈꯪꯗꯦꯌꯦ ꯀꯃꯥꯏ ꯍꯥꯏꯗꯣꯏꯅꯣ
ꯕꯔꯦꯟꯁꯤ ꯌꯥꯗ꯭ꯔꯦꯍꯦ
ꯅꯪꯒꯤ ꯅꯁꯛ ꯑꯩ ꯈꯪꯗꯤꯌꯦ
ꯆꯛ ꯆꯥꯥꯔꯕꯣ
ꯍꯣꯏ ꯆꯥꯔꯦ ꯅꯪꯗꯤ
ꯊꯣꯡꯕ꯭ꯔꯣ ꯉꯁꯤꯗꯤ
ꯊꯣꯡꯉꯦ
ꯊꯥꯖꯗ꯭ꯔꯦ ꯍꯦ
ꯀꯔꯤꯒꯤ ꯊꯥꯖꯗꯕꯔꯣ ꯅꯪꯗꯤ ꯀꯔꯤ ꯍꯤꯟꯖꯥꯡ ꯆꯥꯔꯒꯦ
ꯁꯧꯒ꯭ꯔꯤꯅꯦ ꯑꯩꯗꯤ
ꯅꯪꯁꯨ ꯁꯧꯒꯔꯤ ꯌꯥꯝ ꯄꯥꯝꯕ ꯃꯥꯜꯂꯦꯀꯣ
ꯎꯝ ꯁꯧꯈ꯭ꯔꯤ ꯃꯤꯅꯦ ꯑꯩꯗꯤ
ꯍꯌꯦꯡꯋꯥꯏ ꯍꯌꯦꯡꯋꯥꯏꯀꯣ ꯅꯪ ꯑꯥ ꯂꯨꯍꯣꯡꯕꯗ ꯁꯧꯒ꯭ꯔꯤ ꯄꯤꯔꯛꯀꯦ
ꯑꯥ ꯌꯥꯏ ꯕꯣꯔꯥ ꯑꯃ ꯄꯤꯔꯛꯑꯣꯀꯣ
ꯍꯣꯏꯅꯦ ꯂꯨꯍꯣꯡꯕꯗꯗꯤ ꯕꯣꯔꯥ ꯕꯣꯔꯥ ꯄꯤꯔꯛꯀꯦꯅꯦ ꯁꯧꯒꯔꯤꯗꯣ ꯑꯗꯣ ꯅꯪ ꯆꯠꯂꯣꯍꯦ ꯅꯪ ꯆꯥꯅꯤꯡꯉꯥꯏꯅꯤ
ꯅꯪ ꯀꯩꯅꯣ ꯇꯧ ꯂꯨꯍꯣꯡꯂꯝꯗꯥꯏꯗ ꯀꯨꯝꯕ ꯍꯥꯏꯔꯛꯑꯣꯀꯣ ꯄꯤꯅꯤꯡꯉꯥꯏ ꯅꯠꯇꯥ ꯅꯠꯇ꯭ꯔ ꯈꯨꯗꯛꯇ ꯍꯥꯏꯔꯛꯑꯗꯤ ꯑꯩꯁꯨ ꯂꯩꯔꯣꯏꯕ ꯍꯥꯟꯅ ꯍꯥꯏꯔꯛꯑꯗꯤ ꯑꯩ
ꯆꯥꯛ ꯊꯣꯡꯕ ꯊꯝꯒꯦ ꯅꯪꯕꯨ
ꯆꯂꯣ ꯍꯦ ꯀꯔꯤ ꯃꯤ ꯑꯥ ꯐꯤꯔꯣꯟꯒ ꯐꯖꯟꯅ ꯁꯦꯠꯂꯒ ꯅꯪꯒꯤ ꯃꯃꯥꯟꯅꯕꯤ ꯁꯥꯒꯦ ꯇꯧꯔꯤꯀꯥꯟꯁꯤꯗ
ꯍꯩꯁ
ꯂꯥꯛꯅꯤꯡꯗ꯭ꯔꯦꯗ ꯅꯪꯒꯤ ꯋꯥꯁꯤꯗꯤ
ꯐꯒꯤ ꯇꯧꯕꯅꯦ ꯅꯪꯁꯨ ꯀꯩꯅꯣ
ꯎꯝ ꯍꯝ ꯀ꯭ꯔꯤ ꯇꯧ ꯀꯔꯤ ꯑꯁ ꯌꯥꯝ ꯁꯥꯕꯒꯤ ꯑꯩꯗꯤ ꯃꯄꯥꯟꯗ ꯆꯠꯊꯣꯛ ꯆꯠꯁꯤꯟ ꯇꯧꯔꯒ ꯂꯩꯌꯦ ꯍꯧꯖꯤꯛ ꯈꯇ ꯆꯥꯛꯁꯨ ꯇꯣꯛꯄꯀꯣ
ꯎ ꯅꯊꯟꯗꯔꯣ
ꯍꯣꯏ ꯏꯊꯟꯗꯅꯦ
ꯈꯨꯟꯗ ꯆꯠꯈꯤꯕꯗꯣ ꯍꯜꯂꯛꯔꯕꯣ
ꯂꯛꯇ꯭ꯔꯤꯌꯦ ꯍꯂꯛꯅꯤꯡꯗ꯭ꯔꯦ ꯈꯨꯟꯗ ꯅꯨꯡꯉꯥꯏꯌꯦ ꯂꯩꯕ
ꯍꯦꯁ ꯅꯆꯤꯟ ꯊꯤꯒꯅꯣꯗ
ꯁꯤꯗꯤꯌꯦ ꯑꯁꯦꯡꯕꯅꯦ ꯈꯨꯟꯗꯗꯤ ꯏꯃꯥ ꯏꯄꯥꯁꯨ ꯂꯩꯌꯦꯦ ꯑꯈꯣꯏ ꯏꯝ ꯏꯃꯥꯟꯅꯕꯤꯁꯤꯡꯁꯨ ꯌꯥꯝ ꯂꯩꯌꯦ ꯂꯩꯕ ꯌꯥꯝ ꯅꯨꯡꯉꯥꯏꯗ
ꯑꯩ ꯕꯨꯁꯨ ꯄꯨꯨꯕꯤꯌꯣ ꯅꯣꯏ ꯈꯨꯟꯗꯥ
ꯄꯨꯒꯦ ꯄꯨꯒꯦ ꯅꯪꯗꯤ ꯂꯩꯕ꯭ꯔꯣ ꯆꯠ ꯆꯠꯇꯕ꯭ꯔꯣ ꯅꯪꯗꯤ ꯈꯨꯟꯗꯥ
ꯁꯠꯇꯦꯗ
ꯑꯣ
ꯊꯤꯟꯕꯤꯒꯦꯔꯣ ꯅꯪ
ꯈꯨꯟꯐꯥꯎ ꯍꯧꯖꯤꯛ ꯀꯩꯅꯣ ꯇꯧꯔꯀꯥꯟꯁꯤꯗ ꯍꯟꯗꯛꯁꯦ ꯃꯇꯝ ꯃꯇꯝ ꯌꯥꯝ ꯐꯠꯇꯦꯕꯀꯣ ꯑꯗꯨꯅ ꯑꯩ ꯐꯥꯎ ꯆꯠꯄ ꯐ꯭ꯔꯛ ꯇꯥꯏ
ꯀꯔꯤꯅꯣ ꯅꯪꯒꯤꯗꯣ ꯀ꯭ꯔꯣꯛ ꯀ꯭ꯔꯣꯛ ꯀ꯭ꯔꯣꯛ ꯇꯥꯏꯅꯦ
ꯀꯔꯤꯅꯣ ꯆꯥꯒꯦ ꯇꯧꯕꯅꯦꯍꯦ ꯅꯪꯁꯨ
ꯇꯧꯒꯅꯨ ꯅꯪ ꯆꯥꯛ ꯆꯥꯗꯕ꯭ꯔꯥ
ꯍꯤꯗꯥꯛ ꯆꯥꯒꯦ ꯇꯧꯕꯅꯦ ꯕꯦꯝꯃꯥ
ꯌꯥꯔꯦ ꯌꯥꯔꯦ ꯌꯥꯔꯦ ꯌꯥꯔꯦ ꯅꯪ ꯑꯗꯣ ꯉꯁꯤꯗꯤ ꯀꯔꯤ ꯀꯔꯤ ꯇꯧꯔꯒ ꯂꯩꯕ꯭ꯔꯥ
ꯉꯁꯤꯁꯦ ꯑꯩꯒꯤ ꯁꯥꯏꯗꯣ ꯎꯅꯩꯌꯦ
ꯂꯣꯏꯔꯦ ꯅꯪꯁꯦ ꯌꯥꯝ ꯈꯠꯄ ꯃꯥꯜꯂꯦ ꯀꯗꯥꯏꯗ ꯎꯅꯕ꯭ꯔꯣ ꯍꯣꯏ ꯅ ꯅꯪ ꯌꯥꯝ ꯈꯠꯂꯦ ꯑꯁꯦꯡꯕ ꯅꯋꯥꯗꯣ ꯀꯃꯥꯏ ꯇꯧ ꯀꯃꯥꯏꯟ ꯅꯨꯡꯉꯥꯏꯔꯤ ꯍꯥꯏꯕ꯭ꯔꯣ ꯀꯃꯥꯏꯟ ꯇꯧꯔꯤꯒꯦ
ꯑꯁ ꯌꯥꯝ ꯅꯨꯡꯉꯥꯏꯔꯤ ꯍꯥꯏ ꯑꯩ ꯎꯕꯗ ꯀꯣ ꯍꯔꯥꯎꯃꯟꯗꯅ ꯆꯣꯡꯕꯅꯦ ꯃꯥ
ꯑꯁ ꯂꯣꯏꯔꯦꯗꯅ
ꯀꯨꯏꯅ ꯎꯔꯨꯗꯕꯒꯤꯀꯣ ꯌꯥꯝ ꯅꯨꯡꯁꯤꯕ ꯃꯥꯂꯦ
ꯁꯦꯁ ꯅꯪꯁꯨ ꯌꯥꯝ ꯅꯨꯡꯁꯤꯕ꯭ꯔꯣ ꯅꯣꯏ ꯁꯥꯏꯗꯣ
ꯄꯤ
ꯆꯦꯟꯈ꯭ꯔꯣꯗꯅ ꯀꯩꯗꯧꯗꯣꯏꯅꯣ
ꯎꯝ ꯏꯔꯥꯡ ꯐꯔꯉꯣꯟꯝꯗ ꯑꯣꯏꯅ ꯆꯦꯡꯒꯦ
ꯑꯣ ꯑꯣ ꯑꯣ ꯑꯣ ꯑꯗꯨꯗꯤ ꯑꯩꯁꯦ ꯍꯪ ꯁꯧꯒ꯭ꯔꯤꯁꯦ ꯊꯥꯕ ꯍꯧꯕ ꯌꯥꯔ ꯕ ꯃꯥꯂꯦ ꯀꯨꯣꯏꯗ꯭ꯔꯦꯕ ꯅꯪꯒꯤꯁꯦ
ꯍꯧꯔꯣ ꯍꯧꯔꯣ
ꯎꯝ
ꯋꯥꯒꯅꯤꯀꯣ
ꯋꯥꯔꯣꯏꯗ ꯁꯧꯒ꯭ꯔꯤ ꯊꯥꯕꯕꯨ ꯋꯥꯕ꯭ꯔꯥꯅꯦ ꯃꯥꯒꯤ ꯃ ꯃꯔꯨꯗꯣ ꯍꯨꯟꯕꯤꯔꯒ ꯂꯣꯏꯔꯦ ꯋꯥꯗꯕꯅꯤꯗ
ꯖꯥꯠ ꯖꯥꯠ ꯅꯤꯍꯦ ꯅꯪꯁꯤꯁꯨ
ꯀꯔꯤꯅꯣ ꯅꯪꯗꯤ ꯀꯅꯥ ꯀꯅꯥ ꯇꯨꯝꯗꯣꯏ ꯅꯊꯟꯇ ꯇꯨꯝꯕ꯭ꯔꯣ
ꯑꯥ
ꯀꯤꯗ꯭ꯔꯣ
ꯀꯤꯕꯤꯗꯦꯗ
ꯏꯁ ꯏꯁ ꯑꯣ ꯑꯣ ꯑꯣ
ꯅꯪ ꯀꯤꯍꯟꯕ ꯃꯥꯜꯂꯦ ꯅꯪꯒꯤ ꯋꯥꯇꯥꯗꯣ
ꯑꯩꯗꯤ ꯍꯣꯏ ꯌꯥꯝ ꯀꯤꯒꯜꯂꯦ ꯑꯁ ꯅꯨꯡꯗꯥꯡꯗꯗꯤꯀꯣ ꯃꯝꯈ꯭ꯔꯦ ꯍꯥꯏꯔ ꯗꯤ ꯑꯩ ꯃꯄꯥꯟ ꯊꯣꯛꯇꯦ ꯀꯥꯗꯒꯤ
ꯍꯣꯔꯦꯟ
ꯎꯐꯨꯟꯁꯤꯗꯤ ꯂꯣꯏꯔꯦꯍꯦ ꯁ꯭ꯋꯥꯏꯁꯤꯗꯤ
ꯎꯐꯨꯟ ꯌꯥꯝꯕ꯭ꯔꯣ
ꯍꯣꯏ ꯑꯩꯈꯣꯏꯗꯤ ꯈꯨꯟꯅꯤꯅꯀꯣ
ꯎꯝ ꯁꯣꯔꯣꯛ ꯅꯛꯂꯝꯒꯅꯤ ꯑꯗꯨꯒꯤ ꯑꯣꯏꯔꯝꯒꯅꯤ
ꯍꯣꯏꯁꯨ ꯑꯈꯣꯏꯗꯤ ꯑꯈꯣꯏ ꯌꯨꯝꯗꯣ ꯁꯣꯔꯣꯛꯀ ꯅꯛꯅꯩꯌꯦ ꯁꯣꯔꯣꯛ ꯃꯄꯥꯟꯗꯅꯦ ꯈꯣꯏ ꯌꯨꯝꯗꯣ ꯅꯪꯗꯤ ꯉꯁꯤꯗꯤ ꯀꯩꯅꯣ ꯎꯝ ꯅꯣꯡꯃꯥꯏꯖꯤꯡꯅꯦ ꯑꯥ ꯍꯋꯥꯏ ꯆꯥꯏꯌꯦ ꯅꯪꯗꯤ ꯑꯥ ꯁꯧꯒ꯭ꯔꯤ ꯀꯣ
ꯍꯋꯥꯏꯅ ꯍꯥꯎꯔꯦ ꯑꯩꯈꯣꯏꯒꯤꯗꯤ ꯍꯋꯥꯏ ꯆꯥꯔꯒ ꯐꯖꯊꯣꯛꯄ꯭ꯔꯥ ꯌꯦꯡꯒꯦ
ꯑꯥ
ꯑꯗꯣ ꯅꯪꯗꯤ ꯑꯁꯤ ꯉꯁꯤ ꯌꯨꯝꯗ ꯑꯗꯨꯝ ꯂꯩꯕ꯭ꯔꯣ ꯇꯩꯁꯪꯒ ꯆꯠꯇꯕ꯭ꯔꯣꯕ ꯎꯝ ꯀꯔꯤꯒꯤ
ꯌꯥꯝ ꯂꯥꯞꯄꯦ ꯆꯠꯄ ꯌꯥꯗꯦꯅꯦ ꯒꯥꯔꯤꯁꯨ ꯐꯪꯗꯦ
ꯑꯣ
ꯐꯤꯔꯣꯟꯁꯨꯨ ꯂꯩꯇꯦ
ꯑꯣ ꯌꯨꯝꯗ ꯂꯩꯕ ꯍꯣꯏꯗ ꯑꯩꯗꯤ ꯈꯨꯟꯗ ꯂꯩꯕꯅꯤꯅ ꯑꯗꯨꯝ ꯆꯠꯂꯦ ꯌꯨꯝꯗ ꯂꯩꯕ ꯅꯨꯡꯉꯥꯏꯕ꯭ꯔꯣ
ꯑꯩꯔꯣ
ꯍꯣꯏ
ꯅꯨꯡꯉꯥꯏꯇꯦꯗ
ꯍꯨꯡ ꯍꯨꯡ ꯀꯣꯏꯔꯛꯑꯣ ꯀꯣꯏꯠ ꯀꯣꯏꯔꯛꯑꯣꯌꯦ ꯑꯩꯈꯣꯏꯗ
ꯅꯪꯒꯤ ꯌꯨꯝꯗ ꯆꯠꯁꯦ ꯍꯥꯏꯅ ꯁꯨꯛꯀꯧ ꯀꯧꯗꯦꯗ ꯅꯪꯗꯤ
ꯑꯁ
ꯅꯕꯨꯛ ꯌꯥꯝ ꯐꯠꯇꯦ ꯅꯪ
ꯅꯪꯕꯨ ꯄꯨꯕꯤꯕ ꯌꯥꯝꯕꯅꯦ ꯑꯗꯨꯕꯨ ꯍꯟꯗꯛꯁꯦ ꯃꯇꯝꯁꯦ ꯌꯥꯝ ꯐꯕꯅꯦꯅ ꯀꯣ ꯀꯤꯌꯦꯕ ꯀꯩꯒꯨꯝꯕ ꯈꯤꯇꯪ ꯀꯩꯅꯣ ꯇꯧꯔꯦ ꯍꯥꯏꯔꯗꯤ ꯅꯪ ꯑꯩ ꯔꯤ ꯑꯥ ꯔꯤꯛꯁ ꯂꯧꯕ ꯉꯝꯃꯣꯏꯅꯦ ꯏꯕꯦꯝꯃ
ꯀꯣꯛꯇꯤ ꯋꯥꯡꯉꯦꯌꯦ ꯅꯪꯁꯨ
ꯐꯥꯒꯤꯔꯣ ꯐꯥꯒꯤꯔꯣ ꯑꯁꯦꯡꯕꯒꯤ ꯍꯥꯏꯔꯒ ꯃꯁꯤꯗꯤ꯫
ꯕꯦꯔꯥ ꯀꯒꯅꯤ ꯅꯪꯒꯤꯗꯣ
ꯍꯨꯝ ꯑꯩꯐꯥꯎ ꯆꯠꯇꯅ ꯂꯩꯔꯤꯁꯤꯅꯦ ꯁꯦ
ꯍ ꯅꯁꯨ ꯅꯨꯄꯤ
ꯑꯩꯀꯣ
ꯋꯥꯑꯅꯤ ꯑꯍꯨꯝ ꯉꯥꯡꯉꯤꯀꯣ ꯅꯪ
ꯀꯔꯤꯒꯤꯔꯣ ꯑꯁ ꯄꯨꯛ ꯅꯥꯕꯒꯤꯅꯦ꯫
ꯄꯨꯛ ꯅꯥꯔꯗꯤ ꯑꯗꯨꯃꯥꯏ ꯇꯧꯅꯕ꯭ꯔꯣ?
ꯑꯥ ꯑꯩ ꯉꯁꯤ ꯏꯁꯥ ꯅꯨꯡꯉꯥꯏꯇꯦꯕ꯫ ꯑꯩ ꯉꯥꯡꯉꯤ ꯃꯌꯥꯝꯁꯦ ꯒ꯭ꯌꯥꯟ ꯇꯥꯗꯦ ꯏꯁꯥ ꯅꯨꯡꯉꯥꯏꯇꯕꯒꯤ꯫
ꯕꯦꯔꯥꯅꯤꯍꯦ ꯉꯟꯅ ꯇꯨꯝꯃꯣ ꯑꯗꯨꯗꯤ
ꯍꯣꯏ ꯉꯟꯅ ꯇꯨꯝꯒꯦ ꯈꯔ ꯈꯔ ꯊꯛꯆꯜꯂꯨꯔꯦ ꯑꯩꯗꯣ ꯉꯁꯤ꯫ ꯑꯗꯨꯒꯤ ꯒ꯭ꯌꯥꯟ ꯇꯥꯗ꯭ꯔꯦ꯫
ꯑꯣꯏꯔꯝꯒꯅꯤ ꯅꯨꯄꯤ ꯅꯕꯨ ꯅꯪ ꯒꯨꯟꯗ ꯑꯣꯏꯔꯝꯒꯅꯤꯗ꯫
ꯅꯨꯄꯤꯅ ꯅꯨꯄꯤ ꯊꯛꯇꯦ ꯍꯥꯏꯕ ꯂꯩꯕ꯭ꯔꯣ ꯅꯨꯄꯤꯁꯨ ꯌꯥꯝ ꯊꯛꯑꯦ꯫
ꯒ꯭ꯌꯥꯟ ꯇꯥꯕ ꯃꯥꯜꯂꯒ ꯅꯪꯗꯤ ꯇꯧꯔꯝꯕꯖꯥꯠꯅꯤꯅꯦ꯫
ꯒ꯭ꯌꯥꯟ ꯇꯥꯕ ꯃꯥꯟꯕꯁꯤꯡꯅ ꯍꯦꯟꯅ ꯇꯧꯕꯅꯦ꯫ ꯈꯪꯖꯜꯂꯣ ꯅꯪ ꯄꯪꯃꯥꯜꯂꯤꯀꯣ꯫
ꯄꯪꯗꯦ ꯌꯥꯝ ꯍꯩꯕꯅꯦ꯫
ꯅꯪ ꯌꯥꯝ ꯄꯪꯉꯦ ꯍꯧꯖꯤꯛꯇꯤ ꯒ꯭ꯌꯥꯟ ꯇꯥꯕ ꯇꯥꯗꯕ ꯂꯩꯇ꯭ꯔꯦ꯫
ꯌꯥꯝ ꯁꯤꯡꯕꯅꯦ ꯑꯩ
ꯁꯤꯡꯃꯟꯗꯅꯀꯣ ꯅꯪꯁꯨ
ꯁꯤꯡꯃꯟꯗꯅ ꯄꯪꯕ ꯑꯃ ꯌꯥꯎꯔꯦ꯫
ꯁꯤꯡꯃꯟꯗꯅ ꯁꯤꯡ ꯑꯣꯟꯒꯅꯤꯀꯣ꯫
ꯎꯝ
ꯕꯣꯜ ꯌꯦꯡꯗꯣꯏꯔꯣ?
ꯌꯦꯡꯉꯣꯏꯗ꯫
ꯀꯩꯒꯤ?
ꯌꯦꯡꯕ ꯍꯩꯇꯦ ꯗꯨꯒꯨꯝꯕꯗꯣ꯫
ꯑꯁ ꯅꯪꯗꯤ ꯌꯥꯝ ꯄꯪꯉꯤꯅ ꯕꯣꯜꯁꯨꯡꯌꯦꯡ ꯕꯣꯜ ꯁꯨꯡꯌꯦꯡ ꯌꯦꯡꯉꯛꯇꯕ꯭ꯔꯣ?
ꯌꯦꯡ ꯂꯥꯛꯇꯦꯗ꯫
ꯑꯣꯁꯁ ꯑꯩꯕꯨꯗꯤ ꯌꯥꯝ ꯌꯦꯡꯕꯗꯤ ꯑꯩꯁꯨ ꯌꯥꯝ ꯌꯦꯡꯕꯗꯤ ꯅꯠꯇꯦ ꯑꯗꯨꯕꯨ ꯋꯥꯜ ꯀꯞꯀꯨꯝꯕꯗꯗꯤ ꯑꯗꯨꯝ ꯌꯦꯡꯉꯦ꯫ ꯊꯗꯣꯛꯇꯦ
ꯉꯁꯤꯁꯨ ꯌꯦꯡꯗꯣꯏꯔꯣ?
ꯑꯩꯗꯤ ꯉꯔꯥꯡꯗꯣ ꯊꯕꯛ ꯆꯠꯂꯦꯕꯀꯣ꯫
ꯑ
ꯑꯗꯨꯒ ꯊꯦꯡꯅ ꯍꯜꯂꯛꯄ ꯑꯗꯨꯒꯤ ꯋꯥꯕꯒꯤ ꯉꯔꯥꯡꯗꯤ ꯌꯦꯡꯗ꯭ꯔꯦ ꯇꯨꯝꯊꯣꯛꯑꯦ ꯑꯗꯣ ꯉꯁꯤ ꯌꯦꯡꯒꯅꯤ꯫ ꯅꯪꯁꯨ ꯌꯦꯡꯁꯦꯗꯅ꯫ ꯅꯪꯁꯨ ꯌꯦꯡꯉꯗꯤ ꯈꯪ ꯅꯨꯡꯉꯥꯏꯌꯦ ꯅꯨꯡꯉꯥꯏꯇꯦ ꯈꯪꯒꯅꯤ ꯅꯪꯁꯨ
ꯅꯪꯒ ꯌꯦꯡꯁꯦ ꯑꯗꯨꯗꯤ
ꯌꯥꯏꯌꯦ ꯂꯥꯛꯑꯣ ꯑꯩꯈꯣꯏꯗ ꯌꯦꯡꯃꯤꯟꯅꯁꯦ ꯇꯤꯚꯤ ꯑꯆꯧꯕꯗ ꯌꯦꯡꯁꯦ ꯏꯁ ꯅꯣꯏ ꯅꯣꯏꯗꯗꯤ ꯇꯤꯚꯤꯁꯨ ꯂꯩꯇꯦꯗꯥ ꯂꯩꯇꯦꯅ
ꯐꯣꯟ ꯂꯩꯔꯤꯁꯤꯗꯤ
ꯐꯣꯟꯗ ꯌꯦꯡꯕꯗꯣ ꯅꯨꯡꯉꯥꯏꯇꯕꯅꯦ ꯄꯤꯛꯄꯅꯤꯅꯀꯣ ꯐꯣꯟꯗꯤ ꯇꯤꯚꯤ ꯑꯆꯧꯕꯗ ꯊꯥꯔꯒ ꯌꯦꯡꯕꯗꯤ ꯑꯁ ꯌꯥꯝ ꯐꯖꯕꯅꯦ
ꯂꯛꯑꯣꯍꯦ ꯅꯪꯁꯨ
ꯀ꯭ꯔꯣ ꯅꯪꯅ ꯑꯣꯛꯁꯥꯒ ꯆꯤꯡꯒꯤ ꯌꯦꯟꯒ ꯄꯤꯖꯕꯤꯒꯦꯅꯦꯍꯦ
ꯍꯥꯏꯁ ꯌꯥꯝ ꯂꯩꯕ꯭ꯔꯣ
ꯌꯥꯝ ꯂꯩ ꯌꯥꯝꯃꯟꯗꯅ ꯑꯩꯈꯣꯏꯐꯥꯎ ꯆꯥꯅꯤꯡꯉꯥꯏ ꯂꯩꯇꯦ
ꯂꯤꯛꯄ ꯑꯃ ꯌꯥꯎꯔꯤꯌꯦ ꯅꯪꯒꯤꯗꯣ
ꯂꯤꯛꯄ ꯅꯠꯇꯦꯅꯦꯍꯦ ꯅꯪꯁꯦ ꯄꯪꯈ꯭ꯔꯦꯗꯀꯣ
ꯖꯠ ꯖꯠꯅꯤ ꯅꯪꯁꯦ
ꯆꯥꯅꯤꯡꯗ꯭ꯔꯣ
ꯆꯥꯅꯤꯡꯉꯦ
ꯑꯗꯨꯗꯤ ꯂꯥꯛꯈ꯭ꯔꯣ ꯕꯣꯜ ꯌꯦꯡꯂꯒ ꯆꯥꯔꯁꯦꯕ ꯎꯝ
ꯍꯩꯌꯦꯡ ꯊꯣꯡꯂꯝ
ꯍꯣꯏꯅꯦ ꯑꯁ ꯅꯪ ꯍꯦꯛ ꯂꯥꯛꯄꯒ ꯑꯗꯨꯝ ꯄꯥꯎ ꯄꯤꯔꯛꯑꯣꯅꯦ ꯊꯣꯡꯔꯒ ꯆꯥꯅꯤꯉꯥꯏ ꯉꯥꯏꯔꯒ ꯂꯩꯔꯝꯃꯒꯦ ꯅꯪ ꯍꯦꯛ ꯌꯧꯔꯛꯄꯒ ꯆꯥꯅꯤꯡꯉꯥꯏ
ꯉꯝꯗ꯭ꯔꯥꯗꯤ ꯅꯪ ꯈꯪꯒꯅꯤꯀꯣ
ꯊꯣꯡꯒꯦ ꯊꯣꯡꯒꯦ ꯊꯣꯡꯒꯦ ꯅꯪꯅꯕꯨ ꯍꯥꯏꯔꯗꯤ ꯊꯣꯡꯇꯣꯛꯑꯒ ꯂꯣꯏꯔꯦ ꯀꯩꯗꯧꯔꯒꯦ ꯅꯣꯡ ꯐꯗꯣꯛ ꯂꯥꯛꯄꯁꯤꯕꯨ ꯅꯣꯡ ꯐꯥꯗꯣꯛ ꯂꯥꯛꯄꯁꯤꯕꯨ ꯆꯥꯅꯤꯡꯕ ꯄꯤꯖꯔꯒ ꯂꯣꯏꯔꯦ ꯀꯩꯅꯣ
ꯑꯩ ꯂꯥꯛꯔꯗꯤꯀꯣ
ꯎꯝ
ꯑꯩ ꯆꯠꯇ꯭ꯔꯤꯐꯥꯎ ꯄꯤꯖꯥꯒꯗꯕꯅꯤ
ꯑꯣ ꯅꯪ ꯆꯠꯇ꯭ꯔꯤꯐꯧ ꯆꯤꯡ ꯌꯦꯟ ꯄꯤꯖꯔꯒ ꯂꯩꯗꯣꯏꯕ
ꯊꯥ ꯑꯃ ꯂꯩꯒꯅꯤ ꯑꯩꯗꯤ
ꯅꯨꯡꯇꯤꯒꯤ ꯆꯥꯔꯁꯨ ꯍꯥꯎꯇꯕꯅꯦ ꯉꯥꯅꯨꯒꯨꯝꯕꯁꯨ ꯄꯤꯖꯒꯦ ꯀꯩꯗꯧꯔꯒꯦ ꯅꯣꯡꯃ ꯆꯤꯡꯒꯤ ꯌꯦꯟ ꯑꯃꯨꯛ ꯆꯥ ꯁꯤ ꯃꯊꯪꯗ ꯑꯃꯨꯛ ꯑꯥ ꯉꯥꯅꯨ ꯆꯥꯁꯤ ꯃꯊꯪꯗ ꯑꯃꯨꯛ ꯑꯥ ꯑꯣꯛꯁꯨ ꯉꯥꯁꯨ ꯃꯊꯪ ꯃꯊꯪ ꯄꯤꯖꯒꯦ ꯀꯩꯗꯧꯔꯒꯦ
ꯅꯥꯃꯅ ꯁꯥꯎꯔꯗꯤꯀꯣ
ꯁꯥꯎꯔꯣꯏꯗ ꯀꯔꯤꯒꯤ ꯁꯥꯎꯗꯣꯏꯅꯣ ꯑꯩꯁꯨ ꯁꯦꯟ ꯇꯥꯜꯂꯤ ꯀꯩꯅꯣ ꯑꯩꯒꯤ ꯁꯦꯟꯅ ꯂꯩꯔꯒ ꯂꯣꯏꯔꯦ ꯀꯩꯅ ꯍꯣꯏ ꯑꯩ ꯄꯆꯥ ꯈꯔ ꯈꯔ ꯊꯣꯛꯏꯁꯤꯗꯤ ꯑꯗꯨꯒꯤꯅꯦ ꯅꯪꯕꯨ ꯄꯤꯖꯒꯦꯅꯦ ꯍꯥꯏꯔꯤꯁꯦ ꯅꯠꯇ꯭ꯔꯗꯤ ꯑꯩ ꯍꯥꯏꯔꯣꯏ
ꯀꯩ ꯊꯕꯛ ꯇꯧꯒꯦ ꯅꯪꯕꯣ
ꯑꯁ ꯁꯥꯒꯤ ꯆꯨꯝꯅ ꯁꯨꯝ ꯈꯤꯇꯪ ꯈꯤꯇꯪ ꯊꯣꯛꯄꯅꯤꯗ ꯐꯤꯒꯨꯝꯕ ꯁꯥꯔꯒ ꯌꯥꯝ‌ꯂꯩꯕꯗꯤ ꯅꯠꯇꯦꯗ
ꯄꯩꯁꯥ ꯊꯥꯔꯛꯑꯣ ꯑꯗꯨꯗꯤ
ꯆꯂꯣꯍꯦ ꯅꯪ ꯂꯥꯛꯄꯗ ꯄꯤꯖꯒꯦ ꯍꯥꯏꯕ ꯋꯥꯅꯤ ꯂꯥꯛꯅꯤꯡꯗ꯭ꯔꯗꯤ ꯂꯥꯛꯀꯗ ꯄꯤꯁꯨ ꯄꯤꯖꯕ
ꯀꯤꯌꯦꯍꯦ ꯋꯥꯇꯥꯕꯥꯎ